ꯑꯥ
ꯇꯥꯔꯕꫭ
ꯇꯥꯏꯌ‌ꯦ
ꯎꯝ ꯇꯥꯎ ꯇ ꯍꯧꯒꯠꯂꯕꫭ
ꯎꯝ ꯎꯝ ꯎꯝ ꯇꯔꯣꯒꯝꯝꯕꯗꯒꯤꯗꯒꯤ ꯍꯧꯒꯠꯂ‌ꯦ
ꯉꯜꯂꯤꯅ
ꯎꯝ ꯐꯨꯠꯕꯣꯜ ꯌꯦꯡꯔꯥ ꯅꯪ
ꯑꯩ ꯌꯦꯡꯉꯦ ꯇꯧꯅꯦ ꯑꯩ ꯏꯆꯦ ꯏꯆꯦ ꯑꯣꯏꯅ ꯌꯦꯡꯗ꯭ꯔꯦ ꯑꯩ ꯄꯨꯛꯅꯤꯡ ꯂꯟꯕꯒꯤ ꯐꯣꯟ ꯑꯩꯉꯣꯟꯗ ꯅꯤꯔꯛꯄ ꯅꯪꯒꯤ ꯐꯣꯟꯗ ꯑꯗꯨꯝ ꯆꯄꯤꯔꯣ ꯅꯦꯠ ꯄꯥꯎ ꯂꯣꯏ ꯁꯤꯖꯤꯟꯅꯈ꯭ꯦꯅꯦ
ꯑꯣ ꯑꯩꯁꯨ ꯌꯦꯡꯅꯤꯡꯕꯅꯦ ꯑꯂꯥꯔꯝ
ꯑꯩ ꯍꯥꯏꯅꯤꯡꯉꯥꯏ ꯂꯩꯇ꯭ꯔꯦ
ꯑꯂꯥꯔꯝ ꯊꯝꯂꯒ ꯑꯩꯅꯣ
ꯎꯝ ꯉꯝꯈ꯭ꯔꯦ ꯉꯝꯈ꯭ꯔꯦ ꯄꯣꯔꯇꯨꯒꯥꯜꯗ
ꯑꯥ ꯑꯩ ꯑꯗꯨꯝ ꯈꯪꯉꯨꯔꯒ ꯂꯩꯕꯅꯤꯗ ꯑꯗꯨꯝ ꯈꯪꯉꯒ ꯂꯩꯕꯅꯤꯗ ꯄꯣꯔꯇꯨꯒꯜꯗꯗꯤ ꯉꯝꯒꯅꯤ ꯍꯥꯏꯕꯗꯤ
ꯑꯣ ꯃꯪ ꯌꯥꯝ ꯐꯕ ꯃꯥꯂꯦꯀꯣ
ꯎꯝ
ꯎꯝ ꯑꯣꯒꯄꯥꯎꯜꯂ ꯑꯗꯨ ꯇ
ꯆꯥꯕ ꯐꯥꯎ ꯇꯗꯣ ꯃꯥꯂꯤꯀꯣ ꯑꯗꯨꯗꯤ
ꯄꯜꯂꯦ ꯍꯧꯖꯤꯛꯇꯤ ꯆꯥꯛ ꯌꯦꯟꯁꯥꯡ ꯂꯣꯏꯗ꯭ꯔꯤꯕ ꯃꯥꯜꯂꯦ ꯑꯗꯨ ꯀꯥꯟꯗꯗꯤ ꯍ ꯀꯜ ꯀꯝ
ꯑꯩꯗꯤ ꯁꯤ ꯂꯣꯏꯔꯗꯤ ꯆꯥꯛ ꯊꯣꯡꯕ ꯍꯧꯔꯅꯤ
ꯑꯣ ꯐꯒꯅꯗ ꯅꯪ ꯅꯪ ꯃꯊꯟꯇ ꯂꯩ ꯍꯥꯏ ꯅꯠꯇ꯭ꯔꯣ
ꯍꯥ
ꯏꯊꯟꯗ ꯂꯩꯕ꯭ꯔꯣ
ꯍꯥ
ꯎꯝ ꯑꯗꯨꯗꯤ ꯊꯦꯡꯁꯨ ꯊꯣꯡꯕ ꯌꯥꯏꯗ ꯅ ꯎ
ꯍ ꯑꯗꯨ
ꯎ
ꯎ ꯍꯧꯖꯤꯛꯂꯣ
ꯑꯧ
ꯂꯝ ꯂꯩꯗ ꯍꯧꯖꯤꯛꯇꯤ ꯑꯁ ꯑꯩꯈꯣꯏꯗ ꯑꯩꯈꯣꯏꯗ ꯋꯥ ꯉꯥꯡꯃꯟꯕꯒꯤꯀꯣ ꯃꯤꯁ
ꯎꯝ
ꯌꯥꯗꯦ
ꯅꯪꯔꯤ ꯌꯦꯟꯂ ꯏꯕ꯭ꯔꯥ
ꯑ ꯃꯣꯏ ꯃꯣꯏꯗꯣ ꯂꯥꯎꯕꯁꯤꯗꯤ ꯂꯥꯎꯕꯁꯤꯗꯤ ꯇꯜꯂꯦ ꯑꯩ ꯍꯧꯖꯤꯛꯇꯤ ꯃꯣꯏꯗꯣ ꯍꯧꯖꯤꯛ ꯍꯧꯒꯠꯄ ꯃꯇꯝ ꯑꯣꯏꯕꯤꯀꯣ ꯄꯨꯡ ꯑꯦꯠ ꯇꯥꯔꯗꯤ ꯑꯃꯨꯛ ꯊꯕꯛ ꯂꯣꯏ ꯆꯠꯈ꯭ꯔꯅꯤ ꯃꯣꯏ
ꯆꯀ꯭ꯔꯣ ꯆꯠꯂꯣ ꯍꯥꯏꯣ
ꯎꯝ ꯑꯗꯣ ꯉꯖꯤ ꯑꯩ ꯔꯤꯆꯥꯔꯖ ꯄꯨꯡ ꯁꯦꯚꯦꯟ ꯋꯥꯏ ꯗ ꯂꯣꯏꯔꯦꯅꯦ ꯄꯨꯡ ꯁꯨꯕꯅ ꯍꯥꯏꯕꯗꯤ ꯎꯝ ꯏꯚꯤꯅꯤꯡꯅ ꯀꯣ
ꯎꯝ
ꯇꯤ ꯀꯣꯜ ꯌꯥꯝ ꯇꯧꯗ꯭ꯔꯗꯤ ꯌꯥꯗꯕ ꯑꯗꯨꯒꯤ
ꯑꯗꯨꯅꯤ ꯌꯥꯝ ꯇꯧꯔꯛꯀꯅꯤꯗꯤ ꯅꯪ ꯊꯕꯛ ꯆꯠꯀꯦꯗ꯭ꯔꯣ
ꯑꯩ ꯊꯕꯛ ꯂꯩꯇꯦ ꯑꯩꯗꯤ ꯀꯣꯂꯦꯖ ꯀꯥꯕ ꯍꯧꯗ꯭ꯔꯗꯤ ꯑꯗꯨꯝ ꯌꯨꯝꯗ ꯂꯩꯅꯦ
ꯉꯁꯤ ꯆꯥꯒꯗ꯭ꯔꯣ
ꯎꯝ ꯉꯁꯤꯗꯤ ꯂꯥꯏꯅꯤ
ꯑꯩꯅ ꯍꯥꯏꯔꯤꯗꯤ ꯀꯣꯂꯦꯖ ꯉꯁꯤ ꯆꯠꯀꯗ꯭ꯔꯣ ꯍꯥꯏꯕ
ꯀꯣꯂꯦ ꯁꯨꯇꯤꯅꯦ ꯀ ꯃꯟꯦꯗ ꯑꯃꯝ ꯍꯧꯥꯎꯗꯧ ꯃꯥꯜꯂꯦ
ꯑꯠꯆꯥ ꯑꯗꯨꯗꯤ ꯃꯇꯝ ꯌꯥꯝ ꯆꯥꯔꯦ
ꯏꯃ ꯑꯦꯨꯝ ꯆ ꯂꯥꯔꯁꯦ ꯋꯥꯔꯤ
ꯍ ꯌꯥꯏ
ꯑꯩꯁꯨ ꯐꯪꯗ꯭ꯔꯦꯕ ꯐꯪꯅꯤ ꯐꯪꯅꯤ ꯑꯗꯨ ꯐꯪꯗꯤ ꯐꯪꯉꯤ ꯑꯗꯨ ꯑꯣꯏꯔꯁꯨ ꯑꯁ ꯋꯥꯔꯤ ꯁꯅꯕ ꯇꯜꯂꯦꯕ ꯃꯣꯏꯗꯣ
ꯎꯝ
ꯌꯥꯗꯦꯕ ꯁꯨ ꯌꯥ ꯌꯥꯗꯦꯕ ꯌꯥꯝ ꯇꯜꯂꯦ ꯃꯃꯣꯏꯗ ꯑꯥꯎ ꯅꯪꯗꯤ ꯌꯥꯏꯅ ꯅꯪꯗꯤ ꯌꯥꯝ ꯌꯥꯏ
ꯃꯔꯝ ꯈꯛꯅꯤꯡꯗ
ꯎꯝ ꯈꯪꯒꯅꯤꯗ ꯑꯩ ꯉꯁꯤ ꯅꯥꯒꯗ꯭ꯔꯥ ꯈꯪꯗꯦꯅꯦ ꯈꯅꯥꯎ ꯅꯥꯏꯅꯦ
ꯑꯣ ꯀꯩ ꯇꯧꯕꯤꯒꯦ
ꯈꯪꯗꯦꯗ ꯋꯥ ꯉꯥꯡꯕ ꯑꯃ ꯂꯩ ꯑꯣꯏꯔꯝꯅꯤ
ꯋꯥ ꯋꯥ ꯃ ꯑꯩꯈꯣꯏꯒꯤ ꯅꯥꯁꯨ ꯅꯥꯕ ꯍꯧꯅꯕ꯭ꯔꯣꯅꯦ
ꯑꯥꯎ ꯍꯣꯅꯜꯅꯦ ꯉꯔꯥꯡꯍ ꯉꯔꯥꯡ ꯡꯔ ꯑꯣꯏ ꯍꯅ ꯑꯗꯨ
ꯑꯣ ꯑꯩꯗꯤ ꯑꯩꯗꯤ ꯇꯦꯟ ꯍꯦꯜꯂꯒ ꯑꯩꯗꯣ ꯉꯥꯡꯁꯨ ꯉꯥꯡꯅꯤꯡꯕꯅꯦ ꯑꯗꯨꯕꯨ ꯃꯤ ꯊꯕꯛ ꯆꯠꯂꯒ ꯍꯜꯂꯛꯄꯗꯣ ꯌꯥꯝ ꯋꯥꯔꯒ ꯇꯝꯕꯅꯤꯅꯀꯣ ꯃꯣꯏꯕꯨ ꯑꯃꯨꯛ ꯗꯤꯁꯇꯔꯕ ꯇꯧꯅꯤꯡꯗꯕ ꯑꯗꯨꯒꯤ ꯀꯣꯜ ꯇꯧꯅꯤꯡꯉꯁꯨ ꯎꯄꯥꯏ ꯂꯩꯇꯦ ꯑꯗꯨꯝ ꯇꯨꯝꯕꯅꯦ ꯎꯝ ꯍꯥꯏꯕꯗꯤ ꯑꯩꯈꯣꯏꯗ ꯂꯩꯕꯁꯤꯡꯗꯣ ꯇꯨꯝꯃꯦꯕ ꯎ ꯑꯩꯈꯣꯏꯗ ꯂꯩꯕ ꯃꯨꯝ ꯅꯥꯏꯟꯗ ꯍꯥꯏꯕꯗꯤ ꯃꯣꯏꯒꯤ ꯂꯣꯏ ꯇꯥꯏꯌꯦꯕ ꯃꯣꯏꯅ ꯇꯧꯔꯤꯕꯗꯣ ꯍꯧꯖꯤꯛ ꯔꯨꯝ ꯑꯃꯕꯗ ꯉꯥꯡꯕ ꯁꯝ ꯇꯌꯦ
ꯌꯥ ꯑꯗꯨꯅ ꯍꯦꯟꯅ ꯐꯕꯅꯤ
ꯎ ꯀꯗ
ꯎꯝ
ꯑꯁ ꯍꯧꯖꯤꯛ ꯑꯩ ꯄꯥꯝꯕꯤ ꯄꯥꯝꯕꯤ ꯃꯅꯥꯛꯇ ꯂꯩ ꯄꯨꯔꯒꯂꯕꯨ ꯀꯣ
ꯑꯗꯨꯖꯤꯒ꯭ꯔꯥ
ꯑꯣ ꯍꯧꯖꯤ ꯅꯠꯇꯦ ꯅꯠꯇꯦ ꯑꯩ ꯑꯩ ꯎꯝ ꯍꯧꯖꯤꯛꯇꯤ ꯑꯩꯒꯤ ꯔꯨꯝꯗ ꯑꯃꯨꯛ ꯆꯪꯂꯛꯑꯦ ꯑꯗꯨ ꯑꯩ ꯀꯣꯜ ꯑꯃ ꯇꯧꯔꯤꯉꯩꯗꯨꯀꯣ
ꯎꯝ
ꯍꯅꯣ ꯎꯝ ꯅꯪ ꯑꯩꯗꯤ ꯃꯅꯤꯄꯨꯔꯤꯗꯗꯤ ꯃꯥ ꯃꯃꯤꯡ ꯈꯪꯗꯦ ꯑꯗꯨꯕꯨ ꯕꯤ ꯀꯣ ꯕꯤꯗꯨꯕꯨꯥꯎ ꯏ
ꯑꯣ ꯈꯉ ꯎꯝ
ꯑꯣ ꯃꯥꯗꯣ ꯂꯥꯛꯔꯒ
ꯎ
ꯑ ꯑꯍꯨꯝ ꯑꯍꯨꯝꯗꯨꯗ ꯑꯩꯒꯤ ꯆꯤꯟ ꯃꯅꯥ ꯑꯃ ꯀꯣꯇꯥ ꯑꯅꯤ ꯀꯣꯟ ꯇꯧꯔꯤꯉꯩꯗ ꯀꯞꯅꯤꯡꯕꯁꯤꯗꯤ
ꯑꯣ ꯏꯕꯥꯅꯤ ꯍꯥꯟꯅ ꯇꯧꯗꯨꯗ꯭ꯔꯥ
ꯅꯠꯇꯦ ꯑꯩ ꯇꯨꯃꯦꯡꯂꯣꯡꯗꯒꯤ ꯅꯨꯄꯥ ꯑꯃ ꯀꯣꯜ ꯇꯧꯋꯦꯕ
ꯑꯣ ꯅꯨꯡꯁꯤꯔꯣ
ꯍ ꯎꯝ ꯑꯩꯒꯤꯁꯦꯀꯦꯟ ꯀꯣ ꯃꯂꯦ
ꯑꯣ
ꯀꯝ ꯅꯤꯡꯕꯁꯤ ꯍ ꯈꯗꯤ ꯁꯥꯥꯎꯐ ꯍꯥꯏ
ꯎꯝ ꯄ ꯃꯀꯅꯤꯗ ꯀꯦꯁꯁꯨ ꯈꯜꯅꯣ ꯏꯊꯟꯗ ꯑꯗꯨꯒ ꯃꯤꯆꯦꯅꯤ ꯑꯃꯨꯀꯣ ꯀꯅꯥ ꯃꯥꯟꯒꯦ ꯍꯥꯏꯕꯗꯣ
ꯑ ꯀ꯭ꯔꯤ ꯇꯥ
ꯎꯝ ꯃꯤꯡꯁꯤꯜꯂꯤ ꯌꯦꯡꯉꯨꯕ
ꯑꯩ ꯋꯥ ꯉꯥꯡꯕꯒꯨꯝꯕ ꯅꯨꯡꯉꯗꯦ ꯈꯔ ꯆꯧꯈ ꯑꯦ ꯆꯞꯁꯇ
ꯑꯁ ꯆꯥꯎꯕꯅ ꯐꯕꯅꯦ
ꯑꯩ ꯅꯠꯇꯦ ꯃꯥꯗꯣ ꯅꯣꯔꯃꯦꯜꯒꯤ ꯑ ꯕꯖꯥꯔꯠ ꯅꯠꯇꯦꯕ
ꯀꯃꯟ
ꯂꫭꯏꯔꯦ ꯃꯤ ꯎꯔꯗꯤ
ꯃꯤ ꯑꯣꯏꯔꯗꯤ ꯃꯤ ꯎꯔꯗꯤ ꯐꯖꯔꯅꯤ ꯉꯥꯎꯔꯅꯤꯕ ꯃꯤ ꯑꯁ ꯁꯔꯖꯔꯤ ꯇꯧꯕ ꯐꯥꯎ ꯃꯆꯤꯟꯒ ꯆꯥꯎꯍꯟꯕꯅꯤꯅꯦ ꯃꯤ
ꯄꯩꯁꯥ ꯃꯥꯡ ꯎꯝ ꯄꯩꯁꯥ ꯃꯥꯡꯍꯟꯕꯗꯣ
ꯎꯝ
ꯄꯥꯝꯃꯨꯑꯦ ꯑꯩꯗꯤ
ꯐꯖꯔꯗꯤ ꯌꯥꯔꯦ ꯍꯥꯏꯅꯤ ꯃꯣꯏꯗꯤ ꯏꯁ
ꯑꯩꯗꯤ ꯐꯖꯗ꯭ꯔꯁꯨ ꯄꯩꯁꯥ ꯂꯩꯔꯗꯤ ꯑꯗꯨꯝ ꯍꯤꯡꯕ ꯌꯥꯏ ꯍꯥꯏꯌꯦ ꯍꯥꯏꯕ ꯇꯥꯔꯦ ꯑꯩꯗꯤ
ꯎꯝ ꯑꯗꯨꯅꯤ ꯅꯪꯒꯤ ꯋꯥꯈꯜꯁꯤꯗꯤ ꯌꯥꯝ ꯅꯩꯔꯦ
ꯌꯥꯝ ꯒ꯭ꯌꯥꯟ ꯇꯥꯕ ꯃꯥꯜꯂꯤꯀꫭ
ꯑꯩꯏꯁ ꯒ꯭ꯌꯥꯟ ꯇꯥꯕ ꯅꯠꯇꯦ
ꯀꯣꯂꯦꯖ ꯀꯥꯅꯤꯡꯗꯕꯅ ꯃꯔꯝ ꯑꯣꯏꯔꯒ
ꯍ ꯑꯩꯁꯨ ꯑꯁ ꯁ꯭ꯀꯨꯜ ꯆꯠꯅꯤꯉꯥꯏ ꯇꯟꯕꯅꯤ ꯍꯧꯖꯤꯛ ꯐꯥꯎ ꯑꯦ ꯃꯤꯁꯟ ꯇꯧꯗ꯭ꯔꯤ ꯑꯩꯗꯤ ꯇꯧꯗꯤ ꯇꯧꯒꯅꯤꯗ ꯑꯗꯣ ꯑꯥ ꯀꯥꯎꯟꯁꯤꯜꯗ ꯑꯃꯨꯛ ꯆꯠꯀꯅꯦꯕ ꯑꯁ
ꯀꯩꯒꯤ
ꯑꯩꯗꯤ ꯁꯤ ꯕꯤ ꯑꯦꯁ ꯁꯤꯗꯒꯤ ꯕꯣꯔꯠ ꯑꯣꯟꯊꯣꯛꯄꯅꯦꯕ
ꯑꫭ ꯑꫭ ꯑꫭ
ꯑꯗꯨꯒꯤ
ꯀ꯭ꯂꯥꯁ ꯀꯌꯥꯗꯒꯤꯌꯣ ꯑꫭꯟꯊꫭ
ꯑꯁ ꯇꯦꯟꯗꯒꯤ ꯑꯗꯨꯝ ꯇꯦꯟ ꯂꯣꯏꯔꯗꯅ ꯇꯦꯟ ꯂꯣꯏꯔꯒ ꯏꯂꯚꯦꯟꯗ ꯑꯗꯨꯝ ꯀꯥꯒꯦ ꯇꯧꯕ
ꯑꯣ ꯑꯩ ꯑꯩꯁꯨ ꯇꯦꯟꯗ ꯕꯣꯁꯦꯝꯗ ꯊꯥꯕꯅꯦ ꯑꯗꯨꯒ ꯊꯨꯋꯦꯜ ꯏꯂꯕꯦꯟꯗꯗꯤ ꯁꯤ ꯕꯤ ꯑꯦꯁ ꯎꯝ ꯁꯤ ꯕꯤ ꯑꯦꯁ ꯁꯤꯒꯤ ꯁ꯭ꯀꯨꯜꯗ ꯑꯃꯨꯛ ꯀꯥꯕꯅꯦ ꯑꯩꯁꯨ ꯑꯗꯣ ꯑꯩꯗꯤ ꯁꯟꯗ꯭ꯔꯒꯨꯝꯕ ꯆꯠꯇꯦ
ꯍꯣꯏ ꯅꯣꯏꯗꯤ ꯀꯩ ꯍꯥꯏꯁꯤꯔꯥ ꯎꯝ ꯍꯥꯟꯅꯗꯒꯤ ꯕꯣꯔꯠꯇꯅꯤꯗꯅ ꯑꯗꯨꯏ ꯑꫭꯏꯔꯝꯅꯤ ꯅꯠꯇ꯭ꯔꯒ ꯅꯪ ꯀꯥꯔꯤꯛ ꯁ꯭ꯀꯨꯜꯗꯣ ꯇꯦꯟ ꯐꯥꯎꯇ ꯌꯥꯎꯅꯦꯕ ꯀ꯭ꯂꯥꯁ ꯇꯦꯟ ꯈꯛꯇ ꯌꯥꯎꯕꯅꯤ ꯑꯗꯨꯗꯤ ꯏꯂꯚꯦꯟ ꯇꯨꯌꯦꯜꯐ ꯌꯥꯎꯕ꯭ꯔꯅꯤ ꯅꯪ ꯀꯥꯔꯤꯗꯣ ꯑꯗꯨꯗꯤ
ꯂꯩꯇꯦ
ꯑꯣ ꯏꯂꯚꯦꯟ ꯇꯨꯋꯦꯜꯐ ꯌꯥꯎꯕꯩꯅꯦꯕ ꯑꯩꯒꯤꯗꯤ
ꯑꫭ ꯑꫭ ꯑꫭ
ꯀꯩ ꯍꯥꯏꯁꯤꯔ ꯀꯥꯎꯟꯁꯤꯜꯗ
ꯑꯗꯨꯗꯤ ꯅꯪ ꯍꯥꯟꯅ ꯀꯥꯕ ꯀꯥꯕꯒꯤ ꯁ꯭ꯀꯨꯜꯗꯣ ꯀꯥꯔꯗꯤ ꯂꯣꯏꯔꯦꯅ
ꯑꯁ ꯑꯗꯨ ꯁ꯭ꯀꯨꯜꯗꫭ ꯄ꯭ꯔꯥꯏꯚꯦꯠꯅꯤꯅ
ꯎꯝ ꯎꯝ ꯎꯝ ꯄ꯭ꯔꯥꯏꯚꯦꯠ ꯑꯣꯏꯔꯗꯤ ꯇꯥꯡꯕꯅꯦ
ꯎꯝ ꯌꯥꯝ ꯇꯥꯡꯉꯤ ꯁꯤꯚꯥꯏ ꯁ꯭ꯀꯨꯜꯁꯨ ꯑꯣꯏꯕꯅꯤꯅ ꯏꯁ ꯂꯣꯏ ꯌꯥꯝ ꯆꯪꯉꯤꯕ ꯃꯔꯛ ꯃꯔꯛꯇ ꯌꯥꯝ ꯆꯪꯉꯤ ꯈꯪ ꯏꯈꯪ ꯈꯪꯍꯧꯗꯅ ꯆꯍꯤ ꯑꯃꯗ ꯌꯥꯝꯃꯦ ꯑꯃ ꯍꯦꯜꯂꯦꯕ ꯆꯍꯤ ꯑꯃꯗ ꯑꯗꯨꯝ ꯀꯥꯒ꯭ꯔꯗꯤ
ꯎꯝ ꯑꯁꯤꯗ ꯑꯩꯗꯤ ꯎꯝ ꯋꯥ ꯉꯥꯡꯕꯁꯦ
ꯎꯝ
ꯎꯝ ꯅꯨꯄꯥꯗꯣ ꯃꯔꯤ ꯃꯉꯥ ꯁꯨꯈ꯭ꯔꯦ
ꯑ
ꯑꯗꯨꯒꯤ ꯀꯅꯥꯗ ꯀꯅꯥꯅꯣ ꯍꯥꯏꯕꯗꯤ ꯑꯩꯗꯤ ꯑꯩ ꯍꯪꯕ ꯉꯝꯗ꯭ꯔꯦ
ꯗꯤꯅꯪ ꯈꯉꯗꯕꯅꯤꯅꯤ ꯍꯣꯝꯗ ꯇꯧꯔꯝꯒꯅꯤ ꯑꯣ ꯑꯥꯎ
ꯑꯩꯕꯨ ꯑꯅꯤ ꯑꯍꯨꯝ ꯇꯧꯔꯝꯅꯦ
ꯇꯧꯔꯕ ꯃꯥꯜꯂꯦ ꯇꯧꯈ꯭ꯔꯕ꯭ꯔꯥ ꯈꯟꯗꯦ ꯑꯩꯁꯨ ꯈꯣꯟꯖꯦꯜꯖꯤ ꯃꯥꯟꯅ ꯃꯅꯕ ꯌꯥꯝ ꯂꯥꯛꯑꯦꯕ ꯍꯧꯖꯤꯛꯀꯥꯟꯁꯦ
ꯑ ꯁꯤꯗꯒꯤ ꯃꯣꯏꯒꯤ ꯀꯅꯥꯅꯣ ꯊꯤꯕ ꯐꯪꯕꯁꯨ ꯌꯎꯔꯝꯅꯦ
ꯎꯝ ꯑꯩꯁꯨ ꯈꯪꯗ꯭ꯔꯦꯗ ꯈꯪꯗꯣꯛꯄ ꯌꯥꯝ ꯋꯥꯔꯦꯗ ꯍꯧꯖꯤꯛꯇꯤ ꯃꯤ ꯌꯥꯝ ꯃꯅꯤꯤꯟꯀꯣ
ꯎꯝ
ꯗꯅꯤ
ꯉꯗꯤ ꯀꯩ ꯌꯦꯟꯁꯥꯡ ꯆꯥꯔꯅꯤ
ꯈꯪꯗ꯭ꯔꯤ ꯑꯩ ꯍꯧꯒꯠꯇ꯭ꯔꯤꯕꯅꯤꯅ ꯀꯩ ꯅꯍꯥꯟ ꯊꯣꯡꯕ ꯈꯪꯗ꯭ꯔꯦ ꯃꯣꯔꯣꯛ ꯃꯣꯔꯣꯛ ꯃꯄ ꯃꯤꯈꯣꯟꯗ ꯇꯥꯔꯦ ꯍꯧꯖꯤꯛ
ꯃꯣꯔꯣꯛ ꯍꯦꯟꯖꯥꯡ ꯆꯥꯔꯁꯦ ꯈꯪꯗꯦ
ꯍꯦꯟꯅ ꯍꯥꯎ꯭ꯔꯅꯤ ꯅꯪ ꯅꯨꯡꯉꯥꯏꯅꯦ
ꯎꯝꯔꯁꯨꯅꯣꯏ ꯁꯔꯦꯂ
ꯀꯔꯤꯁꯨ ꯆꯠꯊꯣꯛꯇꯕꯤꯗ ꯋꯥꯁꯔꯨꯝꯗ ꯑꯗꯨꯝ ꯐꯝꯔꯒ ꯂꯩꯕ ꯇꯥꯔꯦꯅꯦ ꯑꯗꯨꯗꯤ
ꯋꯥꯒꯅꯤꯍꯦ ꯑꯗꯨꯁꯨ ꯐꯝꯍꯜꯂꯗꯤ
ꯑꯗꯨꯁꯨꯣ ꯎꯣꯡꯗꯤ ꯉꯅꯨꯡꯉꯥꯏꯅꯤꯗ
ꯎꯝ ꯅꯨꯡꯉꯥꯏꯔꯦ ꯀꯣꯡꯒꯜꯣ ꯏꯆꯤ ꯀꯅꯤ ꯌꯥꯔ ꯀꯥꯡꯒ ꯌꯥꯕꯅꯤ ꯍꯧꯖꯤꯛ ꯀꯇꯁꯦ ꯍꯧꯖꯤꯛꯇꯤ ꯂꯩꯔꯣꯏꯗ ꯅꯨꯃꯤꯗꯥꯡ ꯑꯣꯏꯔꯗꯤ ꯍꯥꯥ
ꯈꯠ ꯃꯥꯏ ꯄꯨꯔꯒ ꯆꯪꯉꯣ
ꯍꯧꯖꯤꯛꯐꯥꯎ ꯅꯣꯡꯉꯥꯜꯂꯤꯁꯤꯗꯤ ꯑ ꯍꯣꯔꯦꯟꯒꯤ ꯍꯥꯏꯕ꯭ꯔꯥ ꯅꯪꯗꯤ
ꯎꯝ ꯎꯝ ꯎꯝ ꯆꯪꯗꯗꯤ ꯍꯥꯏꯕ
ꯆꯉꯣ
ꯑ
ꯑꯦꯗꯤ ꯃꯣꯔꯣꯛ ꯌꯥꯝ ꯆꯥꯒꯟꯕꯅꯦ ꯀꯦꯖꯤ ꯃꯉꯥ ꯃꯉꯥ ꯆꯥꯕꯅꯦ
ꯑꯩꯁꯨꯦ ꯆꯥꯕꯅꯤꯅ ꯁꯤꯡꯖꯨꯗ ꯃꯔꯣꯔꯣꯛ ꯁꯥꯥꯖꯗꯤ ꯆꯥꯕ ꯍꯩꯇꯕ
ꯀꯩꯅꯖꯅ ꯊꯣꯡꯅꯤ
ꯈꯪꯗ꯭ꯔꯦ ꯭ꯔꯔꯤꯟꯖꯥꯡ ꯇꯧꯁꯤꯔꯣ
ꯑꯩꯗꯤ ꯑꯂꯨ ꯏꯁꯀꯦꯝꯃꯨꯛꯅ ꯆꯥꯁꯤꯔ ꯈꯟꯕꯅꯤꯅꯦ
ꯑꯜꯂꯨ ꯀꯔꯤꯔꯣ
ꯑꯂꯨꯁꯀꯤꯦ
ꯑꯩ ꯈꯣꯡꯗꯦ ꯑꯩꯒꯤ
ꯑꯩ ꯄꯪꯍꯥꯏ ꯍꯥꯏꯕꯅꯤ ꯅ ꯀꯅꯥ ꯆꯠꯅꯒꯦꯂꯨꯁ ꯀꯦꯝꯕꯨ ꯈꯪꯗ꯭ꯔꯦ ꯑꯗꯨꯗꯤ ꯑꯂꯨ ꯎꯇꯤꯗꯤ ꯈꯪꯕ꯭ꯔꯥ
ꯑꯂꯨ ꯑꯂꯨ ꯎꯇꯤꯗꯤ ꯑꯂꯨ ꯃꯊꯟꯇ ꯑꯣꯏꯔꯕꯅꯤꯅ ꯑꯗꯨꯗꯤ
ꯎꯝ ꯑꯗꯨ ꯁꯥꯎꯕ ꯌꯥꯗꯦ ꯑꯩꯅ ꯁꯣꯏꯈꯤꯕ ꯂꯥꯡꯈꯤꯕ ꯌꯥꯎꯔꯁꯨ
ꯏꯆꯁꯤꯁꯤꯆꯦ ꯍꯩꯀꯣꯃꯤꯗꯤ
ꯑꯗꯨ ꯈꯛꯇꯅꯦ ꯍꯩꯕ ꯑꯩꯗꯤ
ꯑ ꯂꯣꯏ ꯍꯥꯏꯕ ꯃꯥꯜꯂꯦꯗꯥꯛ ꯀꯩꯅꯣ ꯋꯥ ꯉꯥꯡꯕꯗꯁꯨ ꯅꯨꯡꯉꯥꯏꯌꯦ
ꯑ ꯈꯔ ꯈꯟꯉꯥꯏꯔꯛ ꯀꯅꯤꯗ ꯑꯩꯁꯨ ꯍꯩꯇꯕꯅꯦ ꯑꯍꯥꯟꯕꯗꯗꯤ ꯑꯗꯨꯝ ꯇꯧꯔ ꯈ ꯇꯧ ꯑꯗꯨꯝ ꯈꯪꯃꯤꯗꯔ ꯈ
ꯑꯩ ꯊꯥꯔꯒ ꯂꯩꯌꯦ ꯃꯊꯛꯇ
ꯎꯝ